ꯍꯜꯂꯣ
ꯇꯥꯕ꯭ꯔꯣ
ꯆꯥꯛ ꯆꯥꯔꯕꯣ
ꯆꯥꯕ ꯂꯣꯏꯔꯦꯗꯁꯥꯏꯅ ꯆꯥꯈ꯭ꯔꯦ
ꯑꯩꯈꯣꯏꯗꯤ ꯅꯣꯏꯒꯤ ꯃꯇꯝꯗ ꯈꯪꯕꯖꯥꯠꯅꯤꯍꯦ ꯂꯥꯛꯑꯒ ꯆ ꯃꯥꯃꯤꯅꯤ ꯍꯦ
ꯍꯣꯏ ꯉꯁꯤꯗꯤ ꯑꯗꯨꯃꯥꯏ ꯍꯥꯏꯕꯁꯨ ꯀꯥꯏꯗ꯭ꯔꯦ ꯃꯇꯝꯗꯣ ꯑꯗꯨꯝ ꯇꯧꯔꯛꯑꯦꯕ
ꯁꯪꯁꯥꯔꯗ ꯍꯥꯟꯅ ꯊꯣꯛꯄ ꯃꯤꯗꯤ ꯀꯣꯛꯂꯛꯦ ꯍꯥꯏꯕꯗꯨ ꯑꯗꯨꯒꯤ ꯗꯥꯏꯂꯣꯛꯒ ꯆꯞ ꯃꯥꯟꯅꯔꯤꯁꯦ
ꯍꯣꯏ ꯍꯣꯏꯅꯦ ꯃꯥꯟꯅꯩꯅꯦ ꯃꯥꯟꯅꯩꯅꯦ ꯅꯣꯏꯗꯣ ꯀꯔꯤ ꯏꯟꯁꯥꯡ ꯉꯁꯤꯁꯦ ꯀꯩꯅꯣ ꯕꯣꯏꯂꯔ ꯆꯥꯏꯌꯦ ꯑꯩꯈꯣꯏꯗꯤ ꯌꯦꯟꯗꯣ
ꯆꯦꯢꯁ ꯏꯟꯁꯥꯡ ꯑꯍꯥꯎꯕꯁꯤ ꯆꯥꯏꯍꯦ ꯅꯣꯏꯁꯦ
ꯅꯣꯡ ꯐꯥꯗꯣꯛꯁꯨ ꯆꯥꯕ ꯌꯥꯏ ꯀꯥꯏꯅꯀꯣ ꯑꯗꯨꯃꯥꯏ ꯈꯟꯕ ꯑꯗꯨꯗ ꯆꯥꯕꯅꯤꯗ
ꯋꯦꯗꯔꯒꯤ ꯃꯇꯥꯁꯤꯅ ꯆꯥꯒꯗꯕꯅꯤꯁꯦ ꯅꯣꯏ ꯅꯆꯦꯗꯣ ꯉꯁꯤ ꯋꯥꯔꯒ ꯂꯥꯛꯈꯤꯕꯅꯦ
ꯍꯣꯏ ꯍꯣꯏ ꯋꯥꯔꯒ ꯂꯥꯛꯄꯅꯤꯅ ꯃꯣꯏꯗꯣ ꯆꯥꯁꯦ ꯍꯥꯏꯔꯀꯥꯟꯗ ꯍꯣꯏ ꯆꯥꯁꯦ ꯀꯥꯏꯅꯀꯣ ꯑꯗꯨꯝ ꯈꯣꯡꯉꯥꯀꯣ ꯐꯖꯅ ꯇꯨꯡꯊꯔꯒ ꯆꯥꯛꯈ꯭ꯔꯦ ꯄꯨꯛꯁꯦ ꯄꯨꯡꯊꯟ ꯊꯜꯂꯦ
ꯐꯔꯦꯅꯦ ꯐꯔꯅꯦ ꯍꯌꯦꯡꯅ ꯑꯃꯨꯛ ꯍꯌꯦꯡ ꯑꯌꯨꯛꯁꯨ ꯆꯥꯅꯤꯡꯒꯅꯤꯀꯣ
ꯍꯣꯏꯅꯦ ꯆꯥꯅꯤꯡꯈ꯭ꯔꯗꯤ ꯑꯗꯨꯝ ꯆꯥꯔꯒ ꯂꯩ ꯉꯁꯤꯒꯤ ꯈꯨ ꯊꯣꯡꯁꯤꯗꯤ ꯑꯁ ꯃꯍꯥꯛ ꯑꯃꯗꯣ ꯑꯁ ꯍꯧꯖꯤꯛ ꯀꯟꯅ ꯐꯣꯟꯗꯣ ꯃꯦꯠꯔꯤ ꯀꯩ ꯀꯩꯅꯣ ꯃꯥꯒꯤ ꯀꯩꯀꯩ ꯐꯣꯟꯗ ꯌꯦꯡꯅꯉꯥꯏ ꯌꯦꯡꯂꯒ ꯑꯗꯨꯝ ꯂꯩꯌꯦ ꯍꯧꯖꯤꯛꯇꯤ ꯐꯝꯃꯒꯀꯣ
ꯐꯅꯤ ꯎꯝ
ꯎꯞꯛꯇ ꯆꯥꯛ ꯈꯔ ꯌꯥꯝ ꯆꯥꯈ꯭ꯔꯕꯅꯦꯕ ꯑꯃꯗꯨꯅꯤ ꯑꯩꯈꯣꯏꯒꯤ ꯃꯥꯁꯇꯔꯗ
ꯑꯣ ꯑꯣ ꯑꯣ ꯑꯣ ꯑꯣ ꯑꯣ
ꯑꯗꯨꯅ ꯊꯣꯡꯕꯅꯦꯕ
ꯅꯣꯏ ꯅꯆꯥ ꯅꯨꯨꯄꯥꯗ ꯊꯣꯡꯍꯟꯕ ꯌꯥꯗ꯭ꯔꯣ
ꯑꯥꯏꯁ ꯈꯣꯏ ꯏꯆꯥꯅꯨꯄꯥꯗꯣ ꯍꯩꯇꯦ ꯍꯥꯏꯌꯦ ꯃꯔꯣꯏ ꯃꯔꯥꯡ ꯁꯦꯝꯕ ꯐꯥꯎ ꯍꯩꯇꯦ ꯍꯥꯏꯔꯒ ꯁꯦꯝꯗꯦ
ꯏꯁ ꯃꯣꯔꯣꯏ ꯃꯔꯥꯡꯐꯥꯎ ꯁꯦꯝꯕ ꯍꯩꯇ꯭ꯔꯗꯤ ꯀꯃꯥꯏꯅ ꯃꯥ ꯅꯨꯄꯤ ꯊꯤꯗꯣꯏꯅꯣ
ꯈꯪꯗꯦꯅꯦ ꯀꯃꯥꯏꯅ ꯅꯨꯄꯤ ꯊꯤꯗꯣꯏꯅꯣ ꯈꯪꯗ꯭ꯔꯦ ꯑꯗꯨꯗꯤ ꯃꯇꯝꯅ ꯑꯗꯨꯝ
ꯅꯨꯄꯤ ꯀꯣꯏꯕꯗꯤ ꯌꯥꯝ ꯑꯦꯛꯁꯄꯥꯔꯠ ꯇꯧꯔꯒ ꯑꯦ ꯑꯗꯨ ꯊꯧꯕ ꯍꯩꯇ꯭ꯔꯗꯤ ꯃꯥ ꯅꯨꯄꯤ ꯊꯤꯕ ꯌꯥꯔꯣꯏꯅꯦꯍꯦ
ꯎꯝ ꯈꯪꯗꯦ ꯇꯟꯕꯒꯤꯔꯥ ꯇꯧꯅꯤꯡꯗꯕꯒꯤꯔꯥ ꯈꯪꯗꯦ ꯑꯗꯨꯗꯤ
ꯃꯥꯒꯤ ꯏꯁꯇꯦꯇꯥꯁꯇꯣ ꯍꯥꯟꯅꯒꯤ ꯅꯨꯄꯤ ꯃꯥꯟꯗꯅꯤꯍꯦ ꯑꯅꯧꯕ ꯅꯨꯄꯤ ꯀꯣꯏꯕ ꯃꯥꯟꯅꯤꯅꯦ
ꯍꯣꯏ ꯑꯦꯗꯝ ꯑꯅꯧ ꯑꯅꯧꯕ ꯍꯥꯠ ꯍꯥ ꯍꯥꯞ ꯀ ꯍꯥꯞ ꯄꯅꯦ ꯃꯥꯗꯤ
ꯃꯥꯁꯦ ꯀꯥꯏ ꯀꯥꯏꯗꯒꯤꯗ ꯅꯝꯕꯔꯗ ꯂꯧꯔꯒ ꯀꯣꯏꯅꯔꯤꯅꯣꯁꯨ ꯈꯪꯗꯦ
ꯑ ꯍꯣꯏ ꯑꯗꯨꯝ ꯌꯥꯕꯅꯤ
ꯍꯧꯖꯤꯛꯀꯥꯟ ꯃꯥꯁꯤ ꯃꯤꯇꯩꯩ ꯅꯨꯄꯤ ꯉꯥꯛꯇ ꯀꯣꯏꯅꯕ ꯃꯥꯜꯂꯦꯅ
ꯈꯪꯗꯦ ꯑꯗꯨꯗꯤ
ꯅꯨꯄꯤꯒꯩꯁꯦ ꯆꯥꯃꯤꯟꯅꯔꯒ ꯐꯣꯇꯣꯗꯒ ꯀꯥꯞꯃꯤꯟꯅꯔꯒ ꯑꯁ
ꯑꯥ ꯅꯨꯡꯉꯥꯏꯔꯅꯤ ꯅꯨꯡꯒꯥꯏꯊꯣꯛꯄꯅꯦ ꯃꯣꯏꯁꯨ ꯃꯥꯁꯨ ꯈꯪꯗꯦ
ꯃꯥꯒꯤ ꯁꯦꯂꯥꯔꯤꯗꯣ ꯏꯟꯀ꯭ꯔꯤꯁ ꯇꯧꯗꯕ꯭ꯔꯥ
ꯈꯪꯗꯦ ꯈꯔꯗꯤ ꯇꯧꯕ ꯃꯥꯜꯂꯦ ꯃꯥꯗꯣ
ꯑꯣ ꯇꯧꯗ꯭ꯔꯗꯤ ꯀꯥꯏꯗꯅ ꯃꯥ ꯃꯊꯟꯇ ꯑꯅꯧꯕ ꯃꯤ ꯍꯥꯞꯄ꯭ꯔꯣ
ꯍꯥꯞꯇꯕꯅꯦ ꯃꯣꯏꯗꯣ ꯃꯣꯏꯅ ꯑꯗꯨꯝ ꯅꯠꯇꯦ ꯑꯃ ꯃꯤ ꯑꯅꯤꯅꯦꯕꯀꯣ ꯃꯄꯨꯒ ꯀꯩꯅꯣ ꯄꯥꯔꯗꯤ ꯑꯍꯨꯝ ꯃꯤ ꯑꯍꯨꯝ ꯃꯥꯒ ꯃꯤ ꯑꯍꯨꯝ ꯐꯝꯕꯅꯦꯕ
ꯑꯣ ꯑꯕꯨ ꯑꯅ ꯑꯅꯧꯕ ꯂꯥꯛꯄꯕꯨꯗꯤ ꯊꯥ ꯀꯌꯥ ꯁꯨꯕ ꯖꯥꯠꯂꯥ
ꯑꯣ ꯑꯗꯨꯔꯣ
ꯎꯝ
ꯑꯥ ꯁꯤ ꯀꯩꯅꯣ ꯆꯍꯤ ꯂꯥꯁ ꯏꯌꯥꯔꯅꯀꯣ ꯂꯥꯛꯈ꯭ꯔꯕꯅꯦ ꯑꯗꯣ
ꯑꯣ ꯑꯗꯨꯗꯤ ꯊꯥꯗꯤ ꯃꯉꯥ ꯇꯔꯨꯛ ꯇꯔꯨꯛ ꯇꯔꯦꯠ ꯌꯧꯔꯕꯅꯤꯅꯦ ꯑꯗꯨꯗꯤ
ꯎꯝ ꯑꯗꯨꯝ ꯍꯩꯒ꯭ꯔꯕꯅꯤꯗ
ꯑꯗꯨꯗꯤ ꯑꯅꯤꯃꯛꯀꯤ ꯁꯦꯂꯔꯤꯗꯨ ꯃꯥꯟꯅꯕ꯭ꯔꯥ ꯀꯃꯥꯏꯅ ꯇꯧꯗꯣꯏꯔꯥ
ꯈꯪꯗꯦ ꯃꯣꯏꯁꯦ ꯈꯔꯗꯤ ꯍꯦꯜꯂꯝꯒꯅꯤꯗ ꯃꯥꯟꯅꯔꯝꯈꯤꯔꯣꯏ
ꯍꯦꯜꯂꯁꯨ ꯁꯨꯇꯤꯁꯤ ꯌꯥꯝ ꯂꯩꯔꯗꯤ ꯄꯩꯁꯥꯁꯦ ꯀꯛꯄꯁꯦ ꯐꯖꯅ ꯀꯛꯄꯅꯤꯅ
ꯑꯣ ꯍꯧꯖꯤꯛꯀꯥꯟꯁꯦ ꯑꯗꯨꯒꯨꯝꯕ ꯂꯩꯇ꯭ꯔꯦ ꯃꯣꯏꯗꯣ ꯁꯨꯇꯤ ꯍꯥꯏꯕꯕꯨ ꯑ ꯃꯣꯏꯗꯣ ꯁꯨꯇꯤ ꯑꯣꯏꯗ꯭ꯔꯦꯕ ꯑꯗꯨꯗꯣ ꯑꯗꯨꯒ ꯁꯟꯗꯦ ꯈꯛꯇ ꯁꯨꯇꯤ ꯑꯣꯏꯌꯦꯦ ꯃꯣꯏꯗꯣ
ꯑꯣ ꯈꯔ ꯐꯔꯦꯅꯦ ꯑꯗꯨꯗꯤ ꯄꯩꯁꯥꯗ ꯀꯛꯇ꯭ꯔꯗꯤ
ꯑꯣ ꯃꯣꯏꯗ ꯑꯗꯨꯒ ꯀꯩꯅꯣ ꯒꯣꯔꯃꯦꯟꯁꯨ ꯑꯅꯧꯕ ꯑꯣꯔꯗꯔ ꯑꯃꯨꯛ ꯊꯣꯛꯈ꯭ꯔꯦꯕꯀꯣ ꯁꯨꯇꯤ ꯑꯣꯏꯔꯅꯤꯕ ꯁꯨꯝ ꯒꯣꯔꯃꯦꯟꯒꯤꯀꯣ ꯑꯗ ꯂꯣꯏꯅꯃꯛ ꯁꯨꯇꯤ ꯑꯣꯏꯈ꯭ꯔꯅꯤ ꯀꯥꯏ ꯍꯥꯏꯔꯝꯃꯤꯅꯦ
ꯑꯣ
ꯑꯃꯨꯛ ꯁꯨꯇꯤ ꯊꯥꯗꯧ ꯃꯥꯜꯂꯦ ꯃꯣꯏꯗꯣ ꯄꯥꯏ ꯂꯩꯇꯦ ꯑꯣꯔꯗꯔ ꯑꯃꯨꯛ ꯊꯣꯛꯈ꯭ꯔꯕꯅꯤꯅ
ꯑꯁ ꯅꯪ ꯐꯣꯟꯗꯣ ꯅꯪ ꯀꯝꯄ꯭ꯌꯨꯇꯔꯗꯣ ꯅꯪꯒꯤꯗꯣ ꯀꯝꯄ꯭ꯌꯨꯇꯔꯗ ꯀꯩ ꯊꯥꯗ ꯂꯧꯗꯣꯏꯅꯣ
ꯉꯁꯤ ꯑꯥ ꯊꯥ ꯗꯦꯠꯁꯦ
ꯎꯝ
ꯇꯔꯥꯒ ꯇꯔꯨꯛꯒ ꯑꯥ ꯇꯔꯥꯒ ꯃꯉꯥꯗꯀꯣ ꯊꯥꯗꯣꯏꯅꯦ ꯑꯦꯛꯖꯥꯝꯗꯣ ꯑꯗꯨ ꯊꯥꯔꯒꯀꯣ ꯂꯣꯏꯔꯦ
ꯎꯝ ꯑꯣ ꯑꯣ ꯑꯣ ꯅꯣꯏꯒꯤꯔꯣ
ꯑꯣ ꯑ ꯑꯗꯨ ꯊꯥꯔꯗꯤ ꯂꯣꯏꯈ꯭ꯔꯅꯤ
ꯑꯗꯨ ꯅꯪ ꯀꯝꯄ꯭ꯌꯨꯇꯔ ꯂꯧꯒꯦ ꯍꯥꯏꯕꯗꯨꯗꯤ ꯀꯃꯥꯏꯅ ꯇꯧꯔꯤꯕ
ꯑꯁ ꯈꯪꯗ꯭ꯔꯦ ꯑꯗꯣ ꯃꯃꯜꯁꯤꯡꯗꯤꯀꯣ ꯌꯥꯝ ꯇꯥꯡ ꯇꯥꯡꯉꯦꯕ ꯑꯗꯨꯒꯤ ꯅꯣꯏ ꯀꯩꯅꯣ ꯍꯧꯖꯤꯛꯀꯥꯟꯁꯦ ꯃꯃꯜ ꯂꯣꯏ ꯇꯥꯡꯈꯠꯈ꯭ꯔꯦꯕꯀꯣ ꯐꯣꯟ ꯑꯣꯏꯒꯦꯔꯥ ꯑꯃ ꯑꯣꯏꯒꯦꯔꯥꯀꯣ
ꯀꯗꯣ ꯃꯣꯏ ꯗꯤꯃꯥꯟ ꯀꯟꯕꯒꯤ ꯍꯥꯏꯕꯅꯦ ꯑꯗꯣ ꯂꯣꯏ ꯈꯤꯅꯈ꯭ꯔꯕꯅꯤꯗꯣ ꯈꯂꯦ
ꯂꯣꯟꯒꯤꯁꯨ ꯄꯤꯗꯦ ꯍꯥꯏꯔꯤꯅꯦ ꯐꯣꯟꯁꯨ ꯍꯟꯗꯛꯁꯦ
ꯍꯣꯏ ꯑꯗꯨꯝ ꯀꯩꯅꯣ ꯈꯪꯗꯦꯗ ꯃꯣꯏꯁꯦ ꯑꯥꯗꯒꯤ ꯂꯥꯛꯇꯣꯏ ꯃꯥ ꯃꯣꯏ
ꯎꯝ ꯎꯝ
ꯑꯣ ꯄꯣꯠꯇꯣ ꯐꯅ ꯐꯪꯕꯝ ꯃꯥꯒ ꯑꯗꯨ ꯑꯣꯏꯕꯗꯤ ꯃꯣꯏꯁꯨ ꯑꯗꯨꯝ ꯃꯃꯁꯨ ꯇꯥꯡꯈꯠꯈ꯭ꯔꯦ ꯄꯣꯠꯁꯤꯡꯗꯣ ꯑꯗꯨꯝ ꯃꯣꯏ ꯀꯩ ꯍꯥꯏꯁꯤꯔꯥ ꯑꯗꯨꯝ ꯇꯕꯅꯦꯕ ꯎꯗꯧ ꯑꯣꯏꯕꯒꯤ ꯐꯪꯗ꯭ꯔꯦ
ꯅꯪ ꯁꯦꯀꯦꯟ ꯍꯦꯟ ꯂꯧꯔꯣꯏꯕ
ꯀꯩꯍꯦꯟꯗꯤ ꯄꯥꯝꯗꯕꯅꯤꯗ ꯃꯣꯏꯗꯣ ꯂꯧꯕꯅꯨ ꯍꯥꯏꯕꯀꯣ ꯃꯤ ꯃꯌꯥꯝꯅ ꯑꯩꯉꯣꯟꯗ ꯍꯥꯏꯔꯛꯑꯦꯀꯣ ꯑꯗꯣ ꯂꯧꯒꯅꯨ ꯐꯠ ꯆꯠꯇꯕꯅꯤ ꯃꯣꯏꯗꯣ ꯁꯤꯖꯤꯟꯅꯗꯕ ꯀꯩꯅꯣ ꯃꯣꯏꯗꯣ ꯎꯔꯀꯥꯟꯗ ꯀꯧ ꯃꯣꯏꯗ ꯍꯥꯏꯕꯗꯤ ꯌꯥꯝ ꯐꯖꯅ ꯍꯥꯏꯕ ꯄꯥꯔ ꯅꯨꯡꯉꯥꯏ ꯑꯗꯋꯥꯃꯤ ꯇ ꯑꯗꯨ ꯂꯣꯏ ꯁ ꯌꯥꯑꯦꯅ ꯀ ꯈꯨꯝꯃꯦꯕꯣ ꯑꯗꯨ ꯈꯨꯝꯕꯁꯨ ꯃꯣꯏꯗꯣ ꯑꯗꯨ ꯑꯣꯏꯔꯁꯨ
ꯑꯗꯨ ꯂꯒꯅꯨ ꯏꯁꯀꯩ ꯍꯦꯟꯗꯣ ꯄꯥꯝꯅ ꯄꯥꯏꯕꯗꯀꯣ ꯑꯗꯨꯝ ꯕꯦꯔꯥ ꯑꯗꯨꯝ ꯀꯥꯕꯅꯦ ꯍꯥꯏꯕꯅꯀꯣ ꯑꯗꯣ ꯂꯧꯒꯦꯅ ꯂꯧꯔꯗꯤ ꯑꯅꯧꯕ ꯑꯗꯨꯝ ꯂꯧꯋꯣ ꯈꯔ ꯇꯥꯡꯉꯁꯨꯀꯣ ꯑꯗꯨ ꯄꯩꯁꯥꯁꯤꯡ ꯈꯔ ꯀꯩꯅꯣ ꯁꯦꯞꯚꯤꯡꯒꯨꯝꯕ ꯇꯜꯣ ꯑꯣ ꯍꯥꯏꯕꯣꯀꯣꯗꯤ ꯃꯣꯏ ꯄꯥꯁꯤꯡꯗꯧꯅꯦ
ꯎꯝ
ꯄꯥꯏꯕꯁꯦ ꯃꯤ ꯂꯩꯈ꯭ꯔꯕꯤꯅꯀꯣ ꯑꯗꯨ ꯃꯥꯥꯏ ꯍꯥꯏꯔꯤꯕ ꯑꯗꯨ ꯑꯣꯏꯕꯒꯤ ꯈꯪꯗꯦ
ꯁꯦꯀꯦꯟ ꯍꯦꯟꯕꯨꯗꯤ ꯂꯣꯏꯅꯃꯛ ꯄꯣꯠ ꯆꯩꯩ ꯂꯣꯏꯅꯃꯛꯅꯤꯗ ꯁꯦꯀꯦꯟ ꯍꯦꯟꯗꯤ ꯅꯅꯦ ꯄꯣꯠ ꯆꯩ ꯂꯣꯏꯅꯃꯛꯅꯤꯅ ꯁꯦꯀꯦꯟ ꯍꯦꯟꯕꯨꯗꯤ ꯄꯥꯏꯕ ꯅꯨꯡꯉꯥꯏꯇꯦ ꯐꯠꯇꯦ ꯍꯥꯏꯔꯤꯗꯣ
ꯃꯣꯏꯗꯣ ꯑꯗꯨꯃꯥꯏꯅ ꯍꯥꯏꯔꯦꯕꯀꯣ ꯑꯃ ꯑꯣꯏꯔꯥ ꯀꯩꯅꯣ ꯑꯣꯏꯒꯦꯔꯥ ꯗꯤ ꯃꯣꯏꯗꯣ ꯑꯃ ꯄꯥꯏꯕ ꯀꯥꯟꯗ ꯅꯨꯡꯉꯥꯏ ꯑꯗꯨꯒꯤ ꯃꯣꯏꯗꯣ ꯌꯦꯟꯊꯣꯛꯄꯅꯤ ꯄꯤꯊꯣꯛꯄꯅꯦ ꯑꯗꯨꯃꯥꯏꯅ ꯍꯥꯏꯔꯒ ꯑꯗꯣ ꯑꯗꯨ ꯑꯣꯏꯗ꯭ꯔꯗꯤ ꯃꯣꯏ ꯑꯗꯨꯝ ꯄꯥꯏꯈꯤꯅꯤ ꯑꯗꯨꯝꯝ
ꯃꯥꯅꯦ
ꯍꯥꯏꯕꯀꯣ ꯑꯗꯨꯒꯤ ꯃꯥꯟꯅꯕ ꯑꯁꯨ ꯑꯗꯨꯝ ꯑꯩ ꯍꯥꯏꯕꯅꯦꯕꯀꯣ ꯃꯣꯏ ꯃꯣꯏꯗꯁꯨ ꯀꯣ ꯑꯩ ꯑꯃ ꯂꯧꯅꯤꯡꯉꯦ ꯅꯣꯏꯅ ꯈꯔ
ꯑꯣ ꯎꯝ
ꯑꯗꯨ ꯈꯪꯉꯔꯗꯤ ꯑꯩꯉꯣꯟꯗ ꯍꯥꯏꯕꯤꯑꯣ ꯑꯗꯨ ꯂꯧꯒꯦ ꯀꯥꯏꯕ ꯍꯥꯏꯕꯅꯦꯕ ꯀꯣ ꯑꯗꯣ ꯃꯣꯏꯅ ꯀꯣꯃꯦꯟ ꯄꯤꯁꯜꯂꯛꯄꯁꯤ ꯁꯤꯗꯤꯒ꯭ꯔꯣ ꯃꯣꯏꯅ ꯍꯥꯏꯕ ꯍꯥꯏꯕꯗꯣ ꯑꯗꯨꯃꯥꯏꯅ ꯍꯥꯏꯔꯦꯕꯀꯣ ꯂꯧ
ꯎꯝ
ꯀꯅꯨꯀꯣ ꯂꯧꯒꯦ ꯍꯥꯏꯔ ꯑꯅꯧꯕꯗꯣ ꯑꯗꯨꯝ ꯂꯧ ꯍꯥꯏꯅ ꯇꯥꯡꯉꯁꯨ ꯀꯣ
ꯃꯥꯅꯦ ꯑꯗꯨꯕꯨꯗꯤ ꯌꯣꯟꯕꯁꯤꯡꯕꯨꯗꯤ ꯃꯔꯝꯕꯨꯗꯤ ꯑꯁ ꯄꯩꯁꯥ ꯆꯤꯟꯕꯒꯦꯅꯦ ꯑꯩꯅ ꯍꯥꯏꯖꯤꯜꯂꯛꯀꯅꯦꯕ ꯑꯗꯨꯅꯦ ꯄꯩꯁꯥ ꯑꯩ ꯆꯦꯟꯕꯒꯤꯅꯤ ꯑꯗꯨ ꯇꯧꯕꯒꯤꯅꯤ ꯏꯃꯥꯔꯖꯦꯟꯁꯤꯒꯤꯅꯤ ꯋꯥꯔꯤꯗꯤ ꯈꯛꯇꯅꯦꯕ ꯁꯤꯗꯤ ꯑ ꯃꯥ ꯄꯥꯏꯌꯨ ꯀꯥꯟꯅꯈꯤ ꯈꯤꯇꯪ ꯅꯨꯡꯉꯥꯏꯇꯕꯒꯨꯝꯕ ꯃꯔꯝꯗ ꯂꯩꯇ꯭ꯔꯗꯤ ꯌꯣꯜꯂꯣꯏꯕ
ꯑꯥ
ꯍꯥꯟꯅꯗ ꯄꯣꯂꯤꯇꯤꯛꯁꯀꯤ ꯍꯧꯖꯤꯛꯀꯥꯟꯗꯤ ꯄꯣꯂꯤꯇꯤꯛꯁ ꯉꯥꯛꯇꯅꯤ ꯁꯥꯟꯅꯕꯅꯤꯅ
ꯃꯇꯝꯁꯦ ꯐꯠꯇ꯭ꯔꯕꯅꯤꯀꯣ ꯄꯩꯁꯥꯒꯤ ꯄꯩꯁꯥꯒꯤ ꯉꯥꯛꯇ ꯑꯗꯨꯃꯥꯏꯅ ꯇꯧꯋꯦꯕ
ꯑꯗꯨꯒꯤꯅꯦ ꯑꯥꯏ ꯐꯣꯟꯁꯨ ꯁꯦꯀꯦꯟ ꯍꯦꯟꯗ ꯂꯥꯛꯎꯅꯨ ꯑꯥꯏ ꯐꯣꯟꯁꯦ ꯌꯦꯡꯉꯣ ꯂꯤꯁꯤꯡ ꯀꯨꯟꯒꯤ ꯂꯩꯌꯦ ꯂꯤꯁꯤꯡ ꯀꯨꯟꯊ꯭ꯔꯥꯒꯤ ꯂꯥꯛ ꯑꯃꯒꯤ ꯂꯤꯁꯤꯡ ꯀꯨꯟꯊ꯭ꯔꯥꯒꯤ ꯂꯩ ꯀꯨꯟꯒꯤ ꯂꯩ ꯍꯥꯏꯕꯁꯤꯡꯗꯨ ꯄꯨꯔꯥ ꯃꯔꯝ ꯂꯩꯕꯒꯤ ꯌꯣꯟꯕ ꯉꯥꯛꯇꯅꯤꯗꯣ ꯄꯥꯏꯔꯒ ꯆꯍꯤ ꯀꯌꯥ ꯄꯥꯏꯗꯣꯏꯅꯣ ꯊꯥ ꯀꯌꯥ ꯄꯥꯏꯔꯒ ꯅꯉꯣꯟ ꯅꯨꯡꯉꯥꯏꯇꯕ ꯑꯗꯨ ꯂꯣꯏꯅꯃꯛ ꯂꯩꯈ꯭ꯔꯖꯥꯠꯅꯤꯁꯦ ꯑꯩꯈꯣꯏꯁꯤꯡꯗ ꯑꯥꯏꯐꯣꯟ ꯌꯥꯝ ꯄꯥꯏꯅꯤꯡꯕ ꯆꯤꯡꯅꯤꯅꯤ
ꯑꯥ ꯃꯣꯏꯗꯣ ꯎꯕ ꯀꯥꯟꯗꯗꯤ ꯑꯗꯨꯝ ꯅꯨꯡꯉꯥꯏꯕꯀꯣ ꯌꯥꯝ ꯇꯥꯡꯕ ꯄꯥꯏꯔꯦ ꯀꯥꯏꯅ ꯄꯩꯁꯥ
ꯑꯗꯨꯅꯦꯅꯦ ꯑꯗꯨꯗꯤ ꯌꯣꯟꯕꯗꯤ ꯎꯝ
ꯑꯗꯨꯔ ꯀꯦꯃꯦꯔꯥꯒꯨꯝꯕ ꯅꯨꯡꯉꯥꯢ ꯈꯔ ꯅꯨꯡꯉꯥꯏꯕ ꯑꯥ ꯍꯥꯏꯕꯗꯤ ꯑꯗꯨꯝ ꯐꯖꯅ ꯍꯥꯏꯅꯤꯕꯀꯣ ꯌꯥꯝ ꯐꯩ ꯅꯦ ꯀꯩꯝꯇ ꯂꯩꯇꯕꯤꯅꯦ
ꯕ ꯉꯝꯂꯣꯏꯗꯅ
ꯍꯥꯢ ꯃꯣꯏꯁꯨ ꯊꯤꯔꯅ ꯄꯩꯁꯥꯗꯣ ꯐꯪꯉꯗꯤ ꯌꯥꯔꯦ ꯀꯥꯏꯅ ꯈꯜꯂꯦꯕ ꯑꯗꯨꯒ ꯂꯧꯕ ꯃꯤꯗꯣ ꯈꯔ ꯄꯪꯉꯗꯤꯀꯣ ꯑꯗꯨꯝ ꯍꯥꯏꯔꯒ ꯑꯗꯨꯝ ꯂꯧꯗꯣꯏꯅꯦꯕ ꯑꯗꯨꯝ ꯈꯔ ꯂꯩꯔꯒ ꯄꯥꯏꯔꯒꯀꯣ
ꯎꯝ
ꯌꯥꯗ꯭ꯔꯗꯤ ꯌꯥꯔꯔꯣꯏ ꯀꯥꯏꯅ ꯑꯗꯨꯝ ꯉꯥꯡꯉꯛꯈ꯭ꯔꯅꯤꯕ
ꯅꯣꯏꯔꯣꯝꯗ ꯀꯩꯅꯣ ꯑ
ꯄꯣꯠ ꯌꯣꯟꯕꯁꯤꯡꯗꯨ ꯁꯨꯃꯥꯏꯅ ꯊꯤꯕꯨ ꯊꯤꯗ꯭ꯔꯗꯤ ꯀꯥꯏꯗ ꯐꯪꯗꯣꯏꯅꯣ ꯑꯗꯨꯒꯤꯅꯤ ꯌꯣꯟꯕ ꯌꯥꯔꯣꯏꯗꯕꯅꯤꯅ ꯃꯤ ꯑꯗꯨꯒꯤꯅꯦ ꯍꯧꯖꯤꯛꯀꯥꯟꯗ ꯄꯣꯂꯤꯇꯤꯛꯁ ꯉꯥꯛꯇꯛ ꯁꯥꯟꯅꯔꯤꯗꯨ
ꯑꯣ ꯑꯗꯣ ꯅꯪ ꯀꯩꯅꯣ ꯑꯥ ꯍꯣꯛꯁꯥ ꯃꯔꯤꯟꯒꯨꯝꯕꯗ ꯅꯪ ꯁꯦꯝꯕ ꯍꯥꯏꯕ꯭ꯔꯥꯕ
ꯑꯁ ꯆꯦꯟꯗ꯭ꯔꯦꯗ ꯑꯃꯄꯥꯎ ꯆꯦꯟꯗ꯭ꯔꯦꯗ
ꯑꯣ ꯑꯗꯣ ꯁꯦꯝꯃꯒ ꯑꯃꯔꯛꯗꯤ ꯆꯥꯁꯤꯅ ꯐꯖꯅ
ꯑꯗꯨꯅꯦ ꯅꯆꯦꯅ ꯍꯥꯏꯕꯗꯤ ꯑꯩꯈꯣꯏ ꯋꯥꯔꯜ ꯀꯞꯀꯤ ꯐꯥꯏꯅꯦꯜꯗꯣ
ꯑꯥꯎ
ꯑꯗꯨ ꯅꯨꯃꯤꯠꯗ ꯑꯣꯛ ꯃꯔꯤꯟꯒ ꯁꯤꯡꯖꯨ ꯑꯃꯒ ꯑꯥꯏꯇꯦꯝꯁꯦ ꯑꯅꯤ ꯑꯍꯨꯝꯒꯨꯝꯕ
ꯍꯣꯏ
ꯑꯗꯨ ꯅꯨꯡꯗꯥꯡꯗꯤꯨꯝ ꯇꯨꯝꯂꯔꯣꯏꯕ
ꯍꯣꯏ ꯇꯨꯝꯃꯣꯏ ꯇꯨꯝꯃꯔꯣꯏ ꯑꯗꯨꯝ ꯅꯨꯡꯉꯥꯏꯈ꯭ꯔꯅꯤꯕ ꯑꯗꯣ ꯃꯇꯝꯗꯤ ꯌꯥꯝꯧ ꯆꯪꯗꯧ ꯃꯥꯜꯂꯦ ꯃꯇꯝꯗꯣ
ꯄꯨꯡ ꯑ ꯑꯅꯤꯃ ꯍꯥꯏꯒꯨꯝꯕꯒꯨꯝꯕꯗ ꯂꯣꯏꯔꯅꯤ ꯑꯃꯨꯛꯀ ꯄ꯭ꯔꯥꯏꯖ ꯄꯤꯕꯗꯣ ꯑꯃꯨꯛ ꯌꯦꯡꯅꯤꯡꯔꯛꯀꯅꯤ
ꯍꯣꯏ
ꯑꯗꯨꯗꯤ ꯄꯨꯡ ꯑꯍꯨꯝ ꯃꯔꯤ ꯇꯥꯔꯅꯤ ꯑꯗꯨ ꯅꯣꯡꯉꯥꯜꯂꯒꯅꯤ
ꯑꯣ ꯅꯣꯡꯉꯥꯜꯂꯅꯤ
ꯑꯩꯈꯣꯏꯅ ꯀ ꯑꯩꯈꯣꯏꯅ ꯀꯩꯅꯣ ꯆꯥꯕ ꯊꯛꯄꯒꯤꯗꯣ ꯑꯗꯨꯝ ꯆꯥꯔꯒ ꯂꯥꯡꯉꯒ ꯂꯩꯔꯤꯗꯨ ꯑꯗꯨ ꯅꯨꯃꯤꯠꯇ ꯁꯨ ꯇꯨꯝ ꯇꯨꯝꯂꯔꯣꯏꯗꯨ
ꯍꯣꯏ ꯇꯨꯝꯕꯁꯨ ꯌꯥꯔꯣꯏꯅꯦ ꯇꯨꯝꯒꯦ ꯍꯥꯏꯔꯁꯨ ꯀꯣ
ꯎꯝ ꯅꯣꯏꯗ ꯃꯤ ꯅꯣꯏ ꯄꯨꯂꯞ ꯂꯥꯛꯀꯅꯤꯗꯅ
ꯍꯣꯏ
ꯑꯗꯨꯗꯤ ꯅꯣꯏ ꯄꯨꯂꯞ ꯑꯩꯈꯣꯏꯒꯤ ꯊꯕꯛ ꯇꯧꯃꯤꯟꯅꯕꯁꯤꯡ ꯄꯨꯂꯞ ꯄꯨꯂꯞ ꯄꯨꯂꯞ ꯂꯥꯛ ꯀꯅꯤꯗꯣ ꯃꯤ ꯑꯩꯈꯣꯏ ꯃꯤ ꯀꯌꯥꯅꯣ ꯃꯤ ꯑꯃ ꯑꯅꯤ ꯑꯍꯨꯝ ꯑꯍꯨꯝ ꯃꯔꯤ ꯃꯉꯥ ꯇ꯭ꯔꯛꯒꯨꯝꯕ ꯂꯥꯛꯀꯅꯤꯁꯦ ꯄꯨꯂꯞꯁꯦ
ꯑꯣ ꯑꯗꯨꯒꯨꯝꯕ ꯂꯥꯛꯑꯗꯤ ꯃꯤꯗꯤ ꯌꯥꯝꯕꯅꯤꯍꯦ ꯌꯦꯡꯕꯁꯨ
ꯌꯥꯝꯅꯤ ꯑꯗꯨ ꯃꯤ ꯌꯥꯝꯕꯗꯤ ꯀꯩꯅꯣꯗ ꯆꯠꯀꯅꯤꯗ ꯄ꯭ꯔꯣꯖꯦꯛꯇꯔꯗ ꯇꯧꯕꯅꯤ